ꯍꯜꯂꯣ꯫
ꯍꯜꯂꯣ꯫
ꯍꯦꯜꯂꯣ꯫
ꯇꯥꯏꯌꯦ꯫ ꯀꯥꯗ꯭ꯔꯣ꯫
ꯇꯥꯏ꯫
ꯑꯩ ꯃꯤꯡ ꯊꯣꯛꯄ꯭ꯔꯣ꯫
ꯊꯣꯛꯑꯦ ꯊꯥꯔꯛꯀꯦ ꯌꯦꯡꯉꯨ꯫ ꯁꯨꯃꯥꯏꯅ ꯊꯣꯛꯑꯦꯗꯅ ꯑꯗꯨꯒ ꯑꯁꯥꯡꯕ ꯃꯤꯅꯠꯁꯤꯅꯅꯦ꯫ ꯇꯔꯥꯅꯤꯊꯣꯏ ꯑꯣꯏꯕꯅꯦꯕ ꯑꯗꯨꯒ ꯃꯊꯟꯇ ꯗꯤꯁꯀꯅꯦꯛ ꯇꯧꯗꯣꯏꯅꯦꯕ꯫
ꯈ꯭ꯋꯥꯏꯁꯥꯡ ꯃꯤꯅꯤꯠꯁꯤ ꯇꯔꯥꯅꯤꯊꯣꯏ ꯃꯤꯅꯤꯠ ꯇꯔꯥꯅꯤꯊꯣꯏ ꯂꯩꯔꯒ ꯑꯗꯨꯝ ꯎꯝ
ꯎꯝ ꯃꯊꯟꯇ ꯃꯨꯠꯈ꯭ꯔꯦꯗꯅ ꯑꯗꯨꯒ ꯑꯃꯨꯛ ꯇꯧꯗꯣꯏꯅꯦꯕ ꯃꯣꯏꯅ ꯄꯤꯔꯛ ꯄꯤꯔꯛꯄꯈꯩꯗꯣ ꯑꯗꯨ ꯂꯣꯏꯗ꯭ꯔꯤꯐꯥꯎ ꯇꯧꯗꯣꯏꯅꯦꯕ ꯑꯗꯨꯒ ꯂꯣꯏꯔꯀꯥꯟꯗ ꯑꯃꯨꯛ ꯁꯝꯃꯤꯠ ꯇꯧꯗꯣꯏꯅꯦꯕ꯫ ꯈꯪꯉꯕ꯫
ꯕꯦꯛ ꯆꯠꯄ ꯌꯥꯗ꯭ꯔꯣ ꯑꯗꯨꯝ ꯀꯣꯜꯗ ꯂꯩꯔꯤꯁꯤ ꯀꯩꯒꯤꯅꯣ꯫
ꯎꯝ ꯀꯩꯅꯣꯗꯨꯗ ꯅ ꯑꯃꯨꯛ ꯕꯦꯛ ꯆꯠꯄ ꯌꯥꯗ꯭ꯔꯗꯤ ꯑꯃ ꯃꯌꯥꯏꯒꯤ ꯕꯇꯟꯗꯣ ꯑꯗꯨꯗ ꯅꯝꯃꯣ꯫ ꯄꯨꯂꯥꯞ ꯕꯦꯛ ꯆꯠ ꯄꯩꯗꯣ ꯑꯗꯨꯗ ꯅꯠꯇꯦꯌꯦ ꯑꯗꯨꯗꯤ ꯀꯣꯜꯗꯣ ꯀꯛꯈ꯭ꯔꯅꯤꯌꯦ꯫
ꯅꯠꯇꯦ ꯑꯩꯅ ꯍꯥꯏꯗꯤ ꯑꯦꯞꯇꯣ ꯌꯦꯡꯒꯦ ꯇꯧꯕ꯫
ꯎꯝ ꯌꯥꯗꯦ ꯑꯗꯨꯗꯤ ꯌꯥꯗꯦ ꯁꯤ ꯄꯥꯏꯔꯤꯉꯩ ꯇꯧꯕꯗꯣ ꯌꯥꯗꯦ ꯌꯥꯗꯕꯅꯦꯕ
ꯑꯗꯣ ꯑꯩꯉꯣꯟ ꯇꯧꯔꯛꯄꯒꯤꯗꯤ ꯄꯩꯁꯥ ꯆꯪꯉꯛꯀꯥꯗ꯭ꯔꯦ
ꯆꯪ ꯄꯨꯂꯞ ꯆꯞ ꯃꯥꯟꯅꯅ ꯆꯪꯗꯣꯏꯅꯦꯕꯀꯣ ꯆꯞ ꯃꯥꯟꯅꯅ ꯆꯪꯕꯁꯦ ꯅꯪꯒꯤꯗꯣ ꯂꯤꯡ ꯇꯧꯅꯗ꯭ꯔꯤꯕꯅꯤꯅꯅꯦ ꯆꯪꯉꯔꯣꯏꯕ ꯑꯗꯥ ꯑꯩꯒꯤꯁꯤꯅ ꯆꯪꯗꯣꯏꯅꯦꯕꯀꯣ ꯆꯪ ꯇꯥꯔꯒꯥꯁꯨꯅꯦ ꯑꯃꯨꯛ ꯀꯩꯅꯣ ꯇꯧꯗꯣꯏꯕ ꯑꯩꯒꯤꯁꯤꯅꯅꯦ ꯌꯨ ꯄꯤ ꯑꯥꯏ ꯂꯤꯡ ꯇꯧꯗꯕꯒꯤꯅꯦ
ꯎꯝ
ꯌꯥꯗ꯭ꯔꯦꯕ ꯗꯥꯏꯔꯦꯛ ꯑꯦꯀꯥꯎꯟꯗꯥ ꯆꯪꯗ꯭ꯔꯤꯑꯕ ꯁꯤꯗꯕꯨꯗꯤ ꯄꯩꯁꯥ ꯃꯁꯤꯡ ꯊꯣꯛꯏꯗꯅ
ꯑꯗꯨ ꯋꯤꯗ꯭ꯔꯣ ꯇꯧꯕ ꯌꯥꯔꯝꯃꯅꯤ
ꯌꯥꯒꯤꯔꯣꯏꯍꯦ
ꯌꯥꯅꯤ ꯑꯥ ꯋꯤꯠ ꯗ꯭ꯔꯣ ꯇꯧꯐꯝ ꯋꯤꯗ꯭ꯔꯣ ꯇꯧꯐꯝ ꯆꯪꯉꯒꯥ ꯑꯦꯀꯥꯎꯟꯗꯨ ꯂꯤꯡ ꯇꯧꯁꯟꯒꯥꯗꯕ
ꯇꯧꯗꯣꯏꯅꯦ ꯍꯥꯏꯕ
ꯑꯗꯨ ꯇꯧꯔꯣꯗꯥꯅ
ꯌꯥꯗ꯭ꯔꯤꯕꯩꯅꯦ ꯍꯥꯏꯕ
ꯌꯥꯗ꯭ꯔꯤꯁꯤ ꯀꯩꯒꯤꯅꯣꯕ
ꯀꯣꯜ ꯃꯁꯤꯡꯖꯦ ꯇ꯭ꯔꯥꯅꯤꯊꯣꯏ ꯑꯦ ꯇ꯭ꯔꯥꯅꯤꯊꯣꯏ ꯍꯩꯌꯦ ꯇꯥꯔꯥꯅꯤꯄꯥꯜ ꯁꯨꯔꯀꯥꯟꯗ ꯌꯦꯡꯖꯦꯅ ꯂꯩꯕꯅꯦꯕꯀꯣ ꯇ꯭ꯔꯥꯏꯝꯄꯥꯟ ꯁꯨꯗ꯭ꯔꯤꯕ ꯑꯩꯒꯤꯁꯦ ꯇ꯭ꯔꯥꯏꯝꯄꯥꯟ ꯁꯨꯔꯀꯥꯟꯗꯥ ꯌꯦꯡꯗꯣꯏꯕ ꯗꯨꯒꯥ ꯌꯥꯕ꯭ꯔꯥ ꯌꯦꯡꯉꯅꯤ ꯗꯨꯒꯥ ꯂꯤꯡ ꯇꯧꯁꯜꯂꯅꯤꯗꯅ ꯑꯦꯀꯥꯎꯟꯗꯣ ꯇꯨꯗꯨꯒꯥ ꯊꯣꯛꯂꯛꯄ꯭ꯔꯥ ꯌꯦꯡꯗꯣꯏꯕ ꯍꯧꯖꯤꯛ ꯑꯩꯅ ꯅꯪꯒꯤꯗꯣ ꯍꯥꯏꯒꯤꯕꯅꯦꯕ ꯑꯗꯣ ꯃꯥ ꯑꯃꯨꯛꯀꯥ ꯍꯥꯏꯒꯤꯒꯦꯌꯦ ꯗꯣ ꯉꯥꯏꯔꯖꯦ ꯑꯃꯗꯨꯗꯥ ꯍꯥꯏꯒꯤꯕ ꯑꯁꯤ ꯇꯧꯋꯣꯅ ꯍꯥꯏꯔꯛꯄ ꯃꯤꯗꯨꯗꯥ ꯃꯤꯡ ꯄꯟ ꯌꯥꯗꯦ ꯍꯥꯏꯔꯥ ꯁꯨꯝ ꯇꯧ ꯂꯩ
ꯑꯦ ꯑꯦꯋꯥꯔꯅꯦꯆꯦ ꯐꯖꯅ ꯑꯣꯏꯔꯦꯅꯦ ꯍꯥ
ꯍꯥ ꯉꯥꯡ ꯈꯣꯏ ꯀꯩ ꯋꯥꯔꯤ ꯁꯥꯟꯅꯩ ꯈꯪꯕ ꯑꯥ ꯀꯔꯤꯒꯤ ꯋꯥꯔꯤꯅꯣ ꯁꯥꯟꯅꯕꯅꯣ ꯗ꯭ꯔꯥꯒꯣꯟ ꯐ꯭ꯔꯨꯠ ꯊꯕꯒꯤꯅꯦ
ꯎꯝ
ꯂꯩꯁꯜꯂꯛꯇ꯭ꯔꯥꯕ
ꯇꯨꯃꯤꯠ ꯇꯨꯃꯤꯟ ꯇꯨꯃꯤꯟ ꯂꯩꯔꯗꯤ ꯄꯩꯁꯥ ꯄꯥꯔꯝꯃꯣꯏ ꯇꯨꯃꯤꯟ ꯂꯩꯕꯒꯤꯗꯤ ꯄꯩꯁꯥ ꯄꯥꯔꯝꯃꯔꯣꯏ
ꯑꯥ
ꯑꯥ ꯀꯩꯅꯣꯗꯣ ꯋꯥ ꯋꯥ ꯋꯥꯔꯤꯗꯣ ꯌꯥ ꯌꯥꯝꯃꯤꯒꯩ ꯄꯩꯁꯥ ꯌꯥꯝꯃꯝꯃꯅꯦꯕ ꯍꯥꯏꯗꯤ ꯄꯩꯁꯥꯗꯣꯠ
ꯅꯠꯇꯦ ꯃꯣꯏ ꯃꯇꯝ ꯂꯩꯗꯣꯏꯅꯦ ꯃꯣꯏ ꯃꯇꯝꯖꯤꯗꯥꯅꯦ ꯑꯗꯨꯝ ꯉꯥꯡꯗꯣꯏꯅꯦꯕ
ꯎꯝ ꯄꯩꯁꯥ ꯃꯁꯤꯡꯗꯣ ꯉꯔꯥꯡꯒꯤꯗꯣ ꯃꯥꯟꯅꯗꯦꯕ
ꯃꯥꯟꯅꯗꯦ ꯃꯥꯟꯅꯗꯥꯕꯗꯣ ꯑꯥ ꯔꯤꯖꯦꯛ ꯆꯠꯄ ꯌꯥꯎꯔꯝꯅꯦꯕ ꯃꯥꯟꯅꯗ꯭ꯔꯤꯗꯣ
ꯎꯝ
ꯑꯗꯨꯅ ꯑꯈꯣꯏ ꯍꯥꯏꯅꯔꯤꯁꯦ ꯇꯣꯄꯤꯛ ꯑꯃꯒꯤ ꯃꯔꯝꯗ ꯑꯈꯣꯏ ꯏꯁꯥ ꯏꯁꯥꯅ ꯅꯩꯅꯔꯦꯗꯅ ꯑꯗꯨꯗꯨꯒ ꯋꯥ ꯉꯥꯡꯅꯕ ꯂꯩꯇ꯭ꯔꯃꯤꯅ ꯇꯣꯄꯤꯛ ꯇꯣꯄꯤꯛꯇꯨꯒꯤ ꯃꯔꯝꯗ ꯍꯥꯏꯅꯔꯁꯦꯅ ꯍꯥꯏꯕꯩ ꯋꯥꯅꯤꯗ ꯅꯪꯖꯨ ꯅꯪ ꯉꯁꯤ ꯄꯥꯕꯒꯩꯗꯣ ꯍꯥꯏꯔꯛꯄ ꯌꯥꯏꯗꯅ
ꯌꯥꯏ ꯁꯦꯔꯤꯁ ꯁꯦꯔꯤꯁ ꯀꯨꯝꯕꯒꯤ ꯋꯥꯔꯤ ꯂꯤꯒꯗꯝꯅꯤꯗ ꯁꯤꯗꯤ
ꯑꯥ ꯂꯤꯗꯣꯏꯅꯦ ꯑꯗꯨꯗꯨꯒ ꯍꯥꯏꯗꯤ ꯑꯩꯈꯣꯏꯒꯤ ꯂꯣꯟꯖꯦ ꯑ ꯀꯩꯅꯣ ꯇꯧꯕꯩ ꯋꯥꯅꯦꯕ ꯂꯧꯁꯟꯕꯩ ꯋꯥꯅꯦꯕ ꯃꯣꯏꯅ ꯂꯧꯁꯟꯕ ꯌꯥꯕ ꯂꯧꯁꯟꯕꯩꯅꯦꯕ
ꯀꯩꯅꯣꯗꯨꯗꯤ ꯎꯝ ꯑꯗꯨꯒ ꯁꯦꯔꯤꯁꯀꯨꯝꯕ ꯀꯩꯒꯨꯝꯕꯁꯨ ꯃꯃꯤꯡ ꯄꯟ ꯌꯥꯗꯕ
ꯑꯥ
ꯀꯔꯦꯛꯇꯔꯗꯁꯨ ꯃꯃꯤꯡ ꯄꯟꯕ ꯌꯥꯗ꯭ꯔꯦ
ꯎ ꯈꯪꯗꯦ ꯑꯗꯨꯗꯤ ꯌꯥꯔꯝꯒꯅꯤ ꯍꯨꯖꯤꯛꯀꯤ ꯃꯤꯁꯦ ꯍꯥꯏꯅ ꯇꯥꯔꯃꯤꯅꯦ ꯃꯃꯥꯗꯨꯒꯤ ꯃꯄꯥ ꯃꯈꯨꯔꯥ ꯑꯃ ꯇꯣ ꯑꯗꯨꯗꯤ ꯌꯥꯔꯝꯒꯅꯤ ꯗꯥꯏꯔꯦꯛ ꯇꯨꯗꯤ ꯀꯩꯁꯨ ꯌꯥꯔꯝꯃꯣꯏ
ꯑꯦ ꯑꯥꯏ ꯑꯦ ꯑ ꯀꯔꯤ ꯑꯦ ꯑꯥꯏꯗ ꯍꯥꯞꯆꯤꯟꯗꯣꯏꯅꯦꯕ ꯂꯣꯟꯁꯦ
ꯎꯝ ꯎꯝ ꯃꯤꯅꯤꯠ ꯃꯉꯥ ꯆꯠꯂꯦꯗꯅ ꯇꯔꯦꯠ ꯋꯥꯠꯂꯤꯕꯁꯦ ꯀꯩꯁꯨꯕꯨꯗꯤ ꯀꯨꯏꯕ ꯅꯠꯇꯦꯕ ꯑꯗꯒꯤ ꯅꯪ ꯔꯤꯚꯤꯖꯟ ꯆꯠꯄꯗꯣ ꯑꯩꯉꯣꯟꯗ ꯑꯗꯨꯝ ꯍꯥꯏꯔꯛꯑꯁꯨ ꯀꯩꯁꯨ ꯀꯥꯏꯗꯦ ꯑꯗꯨꯗꯤ ꯑꯗꯨꯅꯦꯅ ꯍꯦꯟꯅ ꯂꯥꯏꯗꯨꯏꯅꯦ ꯅꯪ ꯔꯤꯚꯤꯖꯟ ꯆꯠꯄꯗꯣ ꯑꯗꯨ ꯁꯤꯅ ꯐꯠꯇ꯭ꯔꯣ ꯅꯪ ꯇꯨꯝꯃꯝꯗꯥꯏ ꯗ ꯅꯠꯇ꯭ꯔꯣ ꯔꯤꯚꯤꯖꯟ ꯆꯠꯂꯤꯗꯣ
ꯎꯝ ꯔꯤꯚꯤꯖꯟ ꯆꯠꯂꯧꯕ ꯄꯩꯁꯥ ꯐꯡꯍꯧꯕ ꯀꯔꯤꯒꯤꯅꯣꯕ ꯑꯩꯒꯤ ꯌꯥꯗ꯭ꯔꯤꯁꯤ
ꯅꯣꯡꯃꯥꯏꯖꯤꯡ ꯑꯣꯏꯔꯝꯕꯒꯤ ꯑꯣꯏꯕꯒꯤ ꯑꯣꯏꯔꯝꯅꯤ ꯍꯥꯏꯕ ꯑꯩꯅ ꯍꯥꯏꯁꯤꯗ ꯑꯣꯏꯔꯝꯗꯣꯏꯅꯦ ꯁꯣꯏꯗꯅ
ꯀꯩꯅꯣꯗ ꯃꯣꯏ ꯋꯥꯠꯆꯦꯞꯇ ꯃꯦꯁꯦꯁ ꯊꯥꯕ ꯌꯥꯏꯌꯦꯕ ꯍꯡꯕꯅꯦ ꯑꯩꯅ
ꯀꯅꯥꯗ
ꯁꯄꯣꯔ꯭ꯇ ꯁꯄꯣꯔ꯭ꯇꯀꯤꯗꯨꯗ ꯁꯄꯣꯔ꯭ꯇꯀꯤꯗꯨꯗ ꯅꯤꯠ ꯍꯦꯜꯞ ꯅꯥꯛꯀꯟꯗ ꯅꯥꯛꯀꯟ ꯃꯊꯛꯀꯤ ꯀꯣꯔꯅꯔꯗ ꯍꯦꯜꯞ ꯍꯥꯏꯅ ꯑꯃ ꯌꯥꯎꯕꯗꯣ
ꯀꯥꯏꯗꯅꯣ ꯑꯦꯞꯇꯨꯗꯔꯣ
ꯑꯥ
ꯑꯗꯨ ꯀꯩꯗꯧꯔ
ꯑꯗꯨꯗ ꯑꯗꯨꯗ ꯆꯪꯉ ꯑꯗꯨꯗ ꯆꯪꯉꯀꯥꯟꯗ ꯋꯥꯆꯦꯞꯇ ꯂꯥꯛꯑꯦ ꯃꯊꯟꯇ
ꯑ
ꯑꯗꯨꯒ ꯄ꯭ꯔꯣꯕ꯭ꯂꯦꯝꯗꯣ ꯍꯥꯏꯕ ꯌꯥꯏꯑꯦꯕ
ꯑꯥ
ꯑꯗꯥ ꯄ꯭ꯔꯦꯕ꯭ꯂꯦꯝ ꯄ꯭ꯔꯣꯕ꯭ꯂꯦꯝꯗꯣ ꯗꯥꯏꯔꯦꯛ ꯏꯕꯗꯤ ꯌꯥꯗꯦ ꯃꯣꯏꯅ ꯏꯁꯁꯨꯁꯤꯡꯗꯨ ꯂꯤꯁ ꯑꯣꯏꯅ ꯄꯤꯔꯛꯑꯅꯤ ꯑꯗꯩ ꯈꯟꯒꯗꯕ ꯑꯗꯨꯗ ꯌꯥꯎꯗꯦꯕ ꯑꯩꯒꯤ ꯏꯁꯨꯁꯦ ꯌꯥꯎꯗꯦꯕ
ꯎꯝ ꯑꯗꯨ ꯃꯤꯅ ꯑꯥꯗꯩ ꯍꯥꯄꯛ ꯀꯅꯤ ꯍꯥꯏꯁꯦ ꯍꯥꯞꯄꯒ ꯇꯧꯗꯣꯏ ꯑꯣꯏꯔꯝꯅꯦꯕ ꯍꯥꯞꯄꯗꯨꯁꯨ ꯃꯣꯏ ꯄꯩꯁꯥ ꯐꯪꯅꯤ ꯑꯣꯏꯔꯝꯅꯤꯕ
ꯀꯨꯏꯃꯟꯒ꯭ꯔꯦ ꯉꯁꯤ ꯁꯟꯗꯦ ꯑꯣꯏꯕꯒꯤꯔ
ꯁꯟꯗꯦ ꯑꯣꯏꯕꯩ ꯑꯣꯏꯔꯝꯅꯤ ꯍꯥꯏꯁꯦ ꯑꯩꯅ
ꯌꯦꯡꯉꯨꯅꯤ ꯊꯥꯒꯤꯗꯨ ꯌꯦꯡꯉꯨꯅꯦ
ꯑꯁ ꯀꯧꯔꯛꯑꯦ ꯑꯃꯨꯛ
ꯎꯝ ꯕꯦꯔꯥꯅꯤꯅꯦ ꯑꯗꯨꯗꯤ ꯃꯣꯏꯅ ꯁꯤ ꯔꯦꯀꯣꯔꯠ ꯔꯦꯀꯣꯔꯠ ꯇꯧꯕꯒ ꯆꯞ ꯃꯥꯟꯅꯩꯑꯕ
ꯇꯧꯔꯤꯅꯦ ꯑꯁꯤ ꯇꯧꯔꯤꯅꯦ
ꯏꯁ
ꯇꯧꯅꯨꯗ ꯀꯩꯅꯣꯁꯨ ꯈꯪꯗꯦ
ꯇꯧꯗ꯭ꯔꯦ
ꯎꯝ ꯍꯨ ꯀꯧꯕ꯭ꯔꯣ ꯏꯁꯧꯂꯡ ꯂꯥꯡꯗꯣꯏꯁꯤꯅꯤ ꯊꯤ ꯂꯣꯏꯔꯒ ꯊꯝꯃꯒꯦ ꯊꯥꯕꯛ ꯇꯧꯅꯕ ꯑꯩ
ꯀꯤ ꯊꯕꯛ
ꯅꯤꯄꯥꯟ ꯆꯠꯂꯦ ꯍꯨ
ꯀꯔꯤ ꯊꯕꯛꯅꯣ ꯀꯔꯤ ꯊꯕꯛ
ꯁꯟꯗꯥꯒꯤ ꯊꯕꯛ ꯂꯝ ꯇꯥꯁꯟꯗꯣꯏꯕ ꯂꯝ ꯇꯥꯁꯟꯗꯣꯏꯕ ꯄꯣꯠꯆꯩ ꯂꯣꯏꯁꯟꯗꯣꯏꯕ
ꯆꯥꯛ ꯄꯡꯂꯝꯗꯥ
ꯃꯩꯈꯦꯠꯁꯨ ꯂꯩꯇꯦ ꯆꯔꯨꯅꯨ
ꯍꯌꯦꯡ ꯍꯌꯦꯡ ꯈꯦꯁꯆ꯭ꯔꯤ ꯆꯥꯔꯨꯗꯣꯏ
ꯀꯥꯏꯗꯥ
ꯁꯥꯒꯣꯜꯕꯟꯒꯤꯗꯨꯗ
ꯁꯒꯣꯜꯕꯟꯒꯤ ꯀꯩꯀꯩ
ꯑꯈꯣꯏ ꯀꯩꯅꯣꯒꯤ ꯑꯦꯛꯁꯇ꯭ꯔꯥꯥꯏ ꯑꯦꯛꯁꯇ꯭ꯔꯥ ꯑꯦꯛꯁꯀꯤ ꯑꯦꯛꯁꯇ꯭ꯔꯥ ꯑꯦꯛꯁꯀꯤ ꯀꯣꯆꯤꯡ ꯁꯦꯟꯇꯔ ꯂꯩꯕꯗꯣ ꯈꯪꯕ꯭ꯔꯥ
ꯈꯪꯗꯦ
ꯑꯃ ꯂꯩꯌꯦꯕ ꯀꯦꯆ꯭ꯔꯤ ꯑꯍꯥꯎꯕ ꯑꯃ
ꯀꯅꯥ ꯀꯅꯥ ꯆꯠꯇꯣꯏꯕ ꯍꯥꯥ
ꯀꯅꯥ ꯀꯅꯥ ꯆꯠꯄꯗꯣ ꯍꯥꯏꯁꯦ ꯀꯩꯅꯣꯅꯦ ꯀꯥꯏꯅꯣ ꯑꯥ ꯏꯟꯖꯤꯅꯤꯌꯥꯔꯤꯡ ꯇꯝꯃꯤꯟꯅꯕ ꯑꯩꯒ ꯂꯨꯅ ꯇꯤꯟꯅꯕꯗꯣ
ꯎꯝ ꯀꯅꯥꯅꯣ
ꯃꯃꯤꯡ ꯍꯥꯏꯕ ꯌꯥꯗꯦ ꯍꯥꯏꯁꯦ ꯑꯃꯨꯛ ꯍꯥꯏꯔꯣ ꯍꯥꯏꯔꯣ
ꯃꯤ ꯁꯣꯏꯗꯣꯏꯁꯦ ꯁꯤꯗꯅꯦꯕ
ꯃꯃꯤꯡ ꯈꯪꯉꯥꯕꯣ
ꯈꯪꯗꯦꯗꯥ
ꯑꯩꯒ ꯇꯤꯟꯅꯕꯖꯦ ꯈꯪꯗ꯭ꯔꯕꯅꯦ
ꯑꯦ ꯅꯪ ꯇꯤꯟꯅꯕ ꯑꯃꯥ ꯈꯇꯪꯂꯣ
ꯑꯩꯒ ꯇꯤꯟꯅꯕ ꯏꯟꯖꯤꯅꯤꯌꯥꯔꯤꯡ ꯇꯧꯃꯤꯟꯅꯔꯛꯄꯖꯤ ꯈꯪꯗ꯭ꯔꯕ
ꯀꯥꯏꯗꯒꯤ
ꯈꯨꯔꯥꯏꯗꯒꯤ ꯑꯩꯅ ꯗꯨꯝ ꯄꯟ ꯑꯩ ꯑꯩꯅ ꯗꯨꯝ ꯄꯟꯕꯗꯣ
ꯇꯦꯁ ꯊꯥꯔꯛꯑꯣꯅꯦ ꯇꯦꯁ ꯊꯥꯔꯛꯑꯣꯅꯦ ꯈꯪꯉꯤ
ꯃꯥꯒ ꯃꯥ ꯊꯣꯛꯂꯛꯏꯑꯦꯕ ꯃꯥꯗꯤ ꯑꯩꯅ ꯀꯩꯅꯣ ꯇꯧꯕꯅꯤ ꯑꯦꯟ ꯑꯥꯏ ꯇꯤ ꯁꯤꯜꯆꯔꯗꯥ ꯑꯦ ꯀꯩꯅꯣ ꯑꯦꯝ ꯇꯦꯛ ꯇꯧꯔꯤ
ꯎꯪꯑ ꯊꯣꯛꯂꯛꯄ
ꯎꯪ
ꯅꯣꯏ ꯑꯅꯤ ꯈꯛ
ꯎꯪ
ꯑꯣꯑꯣ
ꯉꯁꯤ ꯆꯠꯁꯦ ꯇꯩꯕꯅꯦ ꯑꯗꯣ ꯌꯥ
ꯏ ꯂꯣꯏꯔꯀꯥꯟꯗ ꯈꯨꯝꯒꯦ ꯇꯧꯕꯅꯦ ꯑꯩꯖꯦ ꯍꯤꯡꯒꯣꯜꯗꯩ ꯂꯥꯛ ꯂꯥꯛꯇꯅ ꯀꯧ ꯂꯩꯔꯦꯕ ꯂꯣꯏꯕꯨꯗꯤ ꯂꯣꯏꯗꯣꯔꯦ ꯈꯣꯏ ꯃꯥꯅ ꯑꯅꯤꯁꯦ ꯁꯟꯗꯥꯋꯥꯏꯖꯤꯅ ꯌꯥꯔꯣꯏ ꯅꯨꯃꯤꯠ ꯆꯞ ꯌꯨꯡꯉꯥ ꯆꯥꯛ ꯇꯣꯛꯄꯩꯗꯣ ꯑꯗꯨꯗ ꯃꯠ ꯉꯥꯥꯡ ꯑꯃ ꯁꯥꯟꯅꯔꯅꯤ ꯅꯨꯃꯤꯗꯥꯡꯒꯤꯗꯨꯗ ꯃꯉꯥꯔꯛ ꯇꯔꯥꯔꯛ ꯑꯉꯝꯕꯒꯩ ꯁꯥꯟꯅꯔꯖꯦ